ꯑꯥ ꯏꯅꯥꯎ ꯃꯉꯥꯟ ꯑ‌ꯣꯏꯕꯤꯔꯕꯥ ꯅꯠꯇ꯭ꯔꯣ
ꯃꯥꯅꯦ ꯏꯌꯥꯝꯕ ꯅꯅꯥꯎ ꯐꯥꯎ ꯀꯥꯎꯒꯔꯕꯣ
ꯑꯗꯨꯅ ꯀꯥꯎꯗꯅꯦ ꯀꯥꯎꯗꯕꯖꯤꯅꯅꯤꯅꯦ ꯏꯅꯥꯎꯗ ꯑꯩ ꯀꯣꯜ ꯇꯧꯖꯔꯛꯏꯁꯦ ꯑꯗꯣ
ꯎꯝ
ꯀꯔꯝ ꯀꯔꯝ ꯇꯧꯔꯤꯒꯦ
ꯍꯧꯖꯤꯛꯀꯥꯟꯖ‌ꯦ ꯑꯗꯨꯝ ꯅꯨꯡꯉꯥꯏꯔꯤꯗꯨꯅꯦ
ꯎꯝ ꯆꯥꯛ ꯏꯁꯤꯡ ꯎꯅꯥꯕꯤꯔꯕꯣ ꯀꯃꯥꯏꯟ ꯇꯧꯔꯤ
ꯆꯥꯛ ꯏꯁꯤꯡꯖ‌‌ꯦ ꯊꯣꯡꯕꯗꯤ ꯂꯣꯏꯔꯦ ꯉꯥꯏꯍꯥꯛ ꯂꯩꯔꯥ ꯆꯥꯔꯒꯦꯅꯥ
ꯎꯝ ꯍꯝ
ꯀꯣꯂꯦꯖ ꯑꯥ ꯀꯩꯅꯣꯒꯤ ꯄ꯭ꯔꯦꯛꯇꯤꯀꯦꯜ ꯑꯦꯛꯖꯥꯝ ꯍꯌꯦꯡ ꯑꯦꯛꯖꯥꯝ ꯂꯩꯕ ꯑꯗꯨꯗꯨꯒꯤ ꯈꯔ ꯌꯦꯡꯉꯝꯕꯅ‌ꯦ
ꯍꯧꯖꯤꯛꯁꯤꯕꯨ ꯑꯥ ꯑꯩꯈꯣꯏꯒꯤ ꯑꯥ ꯑꯩꯈꯣꯏꯒꯤ ꯑꯅꯧꯕ ꯀꯣꯂꯦꯖꯀꯤ ꯏꯖꯨꯀꯦꯁꯟ ꯁꯤꯁꯇꯦꯝ ꯑꯃ ꯂꯥꯛꯑꯦ ꯍꯥꯏꯌ‌ꯦ ꯑꯗꯣ ꯅꯣꯏꯒꯤ ꯅꯪꯕ꯭ꯔꯥ ꯀꯃꯥꯏꯟ ꯇꯧꯒꯦ ꯀꯣ ꯑꯣꯀꯦ ꯑꯗꯨꯒꯤ ꯃꯇꯥꯡꯗꯥ ꯈꯤꯇꯪ ꯈꯪꯉꯗꯤ ꯎꯝ
ꯑꯈꯣꯏ ꯃꯃꯥꯡ ꯕ‌ꯦꯁꯇꯒꯤ ꯑꯦꯟ ꯑ‌ꯦ ꯄꯤ ꯕꯦꯁ ꯆꯠꯅꯕꯥ ꯍꯧꯔꯦ ꯑꯩꯈꯣꯏꯅ ꯑꯍꯨꯝꯁꯨꯨꯕꯥ ꯥꯑꯃꯥ ꯑꯗꯨꯃꯥꯏ ꯑꯣꯏꯔꯝꯒꯗ꯭ꯔꯥ
ꯎꯝ ꯑꯗꯣ ꯃꯥꯒꯤ ꯃꯣꯏꯒꯤ ꯃꯑꯣꯡꯖꯤ ꯀꯃꯥꯏꯟ ꯇꯧꯒꯦ ꯏꯖꯨ ꯀꯦꯁꯟꯒꯤ ꯂꯥꯏꯔꯤꯛ ꯆꯠꯄꯥ ꯎꯝ
ꯍꯥꯟꯅꯗꯤ ꯍꯥꯟꯅꯗꯤ ꯑ‌ꯣꯅꯁ ꯁ‌ꯦ ꯀ‌ꯣꯟꯅꯥ ꯊꯔꯥꯠ ꯏꯌꯥꯔꯗ ꯂꯧꯍꯜꯂꯝꯃꯦ
ꯎꯝ
ꯑꯗꯣ ꯑꯩꯈꯣꯏꯒꯤ ꯗꯩꯗꯤ ꯑꯩꯈꯣꯏꯒꯤ ꯑꯣꯅꯁ ꯂꯧꯒꯗꯕ ꯑꯩꯈꯣꯏꯅ ꯑꯩꯅ ꯐꯣꯔ ꯏꯌꯥꯔꯗ ꯑꯣꯏꯅ ꯂꯧꯋꯦꯕ ꯍꯟꯗꯛꯀꯤꯗꯤ ꯑꯩꯈ‌ꯣꯏ ꯒꯤꯗꯤ ꯑꯗꯣ ꯏꯁꯥꯅ ꯑꯣꯔꯅꯁꯇꯣ ꯁꯕꯖꯦꯛ ꯄꯥꯔꯇꯤꯀꯨꯂꯔ ꯁꯕꯖꯦꯛ ꯑꯃꯗ ꯂꯧꯅꯩ ꯑꯗꯤ ꯀꯣꯂꯦꯖ ꯍꯧꯕꯗꯒꯤ ꯑꯣꯏꯅ ꯀꯣꯔ ꯂꯥꯏꯔꯤꯛꯇꯩ ꯅꯠꯇꯕ ꯀꯣꯔ ꯍꯥꯏꯔꯒ ꯑꯣꯏꯅ ꯂꯧꯍꯜꯂꯦꯕ ꯑꯗꯨꯒ ꯁꯚꯦꯟ ꯑꯩꯠꯇ ꯑꯣꯅꯔꯁ ꯂꯧꯒꯗꯕ ꯁꯦꯃꯤꯁꯇꯔ ꯒ꯭ꯔꯦꯖꯨꯑꯦꯁꯟ ꯒ꯭ꯔꯦꯖꯨꯋꯦꯁꯟ ꯈꯇꯥ ꯂꯣꯏꯁꯟꯒꯦ ꯍꯥꯏꯔꯒꯅ ꯆꯍꯤ ꯑꯍꯨꯝꯗ ꯁꯤꯛꯁ ꯁꯦꯃꯤꯁꯇꯔꯗꯥ ꯁꯤꯛ ꯁꯦꯃꯤꯁꯇ꯭ꯔꯗꯥ ꯒ꯭ꯔꯦꯖꯨꯑ‌ꯦꯁꯟ ꯂꯣꯏꯁꯜꯂꯦ ꯑꯗꯨꯒ ꯃꯈꯥ ꯇꯥꯅ ꯏꯁꯥꯅ ꯇꯝꯗꯅꯤꯡꯉꯒꯅꯥ ꯑꯣꯅꯔꯁꯁꯦ ꯆꯍꯤ ꯃꯔꯤ ꯁꯨꯕ ꯆꯍꯤꯗꯥ ꯇꯧꯗꯧꯕ ꯑꯗꯨꯗꯨꯒ ꯀꯩꯅꯣ ꯑꯩꯈꯣꯏꯒꯤ ꯒ꯭ꯔꯦꯖꯨꯌꯦꯁꯟ ꯆꯍꯤ ꯑꯍꯨꯝꯁꯦ ꯁꯤꯁꯦ ꯑꯩꯈꯣꯏꯅ ꯆꯍꯤ ꯑꯃ ꯇꯝꯃꯒ ꯆꯍꯤ ꯑꯃ ꯒꯦꯞ ꯇꯧꯒꯦ ꯑꯗ ꯂꯦꯞꯊꯣꯛꯀꯦ ꯊꯕꯛ ꯆꯤꯜꯂꯦ ꯅꯥꯔꯦ ꯂꯦꯞꯊꯣꯛꯀꯦ ꯌꯥꯏꯑꯕ ꯆꯍꯤ ꯇꯔꯦꯠꯇꯗꯤ ꯒ꯭ꯔꯦꯖꯨꯑꯦꯁꯟ ꯆꯍꯤ ꯑꯍꯨꯝꯖꯦ ꯂꯣꯏꯁꯤꯟꯒꯗꯕ ꯂꯥꯏꯔꯤꯛ ꯇꯝꯕꯁꯦ ꯁꯤꯅꯦ ꯏꯌꯥꯝꯕ
ꯑꯆꯥꯆꯥ ꯑꯗꯨꯗꯤ ꯏꯖꯨꯀꯦꯁꯟꯁꯦ ꯑꯅꯧꯕ ꯑꯃ ꯆꯦꯟꯖ ꯇꯧꯈ꯭ꯔꯤꯅꯦ ꯑꯩꯈꯣꯏꯒꯤ ꯃꯇꯝꯗꯅ ꯑꯃꯨꯛ ꯑꯩꯈꯣꯏꯅ ꯇꯝꯃꯛꯄꯗꯅ ꯑꯃꯨꯛ ꯆꯍꯤ ꯑꯍꯨꯝꯁꯤꯗ ꯑꯍꯥꯟꯕꯒꯤꯗꯤ ꯁꯦꯝꯃꯤꯁ ꯀꯩꯅꯣꯐꯧꯗꯤ ꯐꯣꯔ ꯐꯧꯗꯤ ꯑ ꯑꯩꯈꯣꯏꯒꯤ ꯐꯣꯔꯠ ꯐꯣꯔꯠꯇꯒꯤ ꯑꯣꯏꯔꯗꯤ ꯑꯣꯅꯔꯁ ꯑꯣꯏꯕ ꯑꯃꯨꯛ ꯇꯩꯖꯅꯃꯣ ꯀꯩꯅꯣ ꯇꯧꯕ ꯖꯦꯅꯔꯦꯜ ꯑꯣꯏꯅ ꯃꯦꯟ ꯁꯕꯖꯦꯛ ꯈꯔ ꯂꯧꯕ ꯑꯗꯨꯒ ꯑꯗꯨꯝ ꯇꯧꯕꯅꯦꯕꯗꯣ ꯀꯥꯟꯁꯦ ꯑꯗꯣ ꯑꯦꯛꯖꯥꯝ ꯁꯦꯟꯇꯔ ꯈꯣꯠꯄꯁꯦ ꯑꯗꯨꯝ ꯆꯦꯟꯖ ꯇꯧꯋꯦ ꯍꯥꯏꯅ ꯄꯥꯎ ꯑꯃ ꯇꯥꯏ ꯃꯣꯏꯁꯤꯅ ꯀꯃꯥꯏꯅ ꯇꯧꯕꯅꯣ
ꯑꯦꯛꯖꯥꯝ ꯁꯦꯟꯇꯔꯁꯦ ꯆꯦꯟꯖ ꯇꯧꯔꯦꯕ ꯍꯥꯏꯗꯤ ꯍꯟꯗꯛꯀꯤ ꯑꯩꯈꯣꯏꯒꯤ ꯐꯣꯔꯠ ꯁꯦꯃꯤꯁꯇꯔꯗꯒꯤ ꯆꯦꯟꯖ ꯇꯧꯔꯛꯦꯕ ꯑꯦꯛꯖꯥꯝ ꯁꯦꯟꯇꯔꯁꯦ ꯍꯥꯟꯅꯗꯤ ꯁꯨꯃꯥꯏꯅ ꯇꯧꯔꯝꯗꯦꯕ ꯑꯗꯨꯗꯣ ꯃꯣꯏ ꯀꯣꯂꯦꯖ ꯈꯔꯗ ꯑꯟꯊꯔ ꯃꯤꯟꯁꯀꯨꯝꯕ ꯑꯗꯒꯤ ꯃꯍꯨꯠ ꯊꯥꯕꯒꯨꯝꯕ ꯑꯗꯨꯝ ꯁꯨꯝ ꯇꯧꯅ ꯁꯥꯇ꯭ꯔ ꯁꯪꯁꯊꯥꯟꯁꯤꯡꯁꯤꯅ ꯀꯝꯄ꯭ꯂꯦꯟ ꯇꯧꯔꯒ ꯑꯗꯨꯃꯥꯏꯅ ꯇꯧꯔꯒ ꯁꯦꯟꯇꯔ ꯄꯤꯔꯛꯄ ꯑꯣꯏꯅ ꯇꯥꯏꯑꯕ ꯑꯩꯈꯣꯏ ꯇꯥꯖꯕꯗ ꯑꯗꯣ ꯃꯁꯤ ꯑꯃꯃꯣ ꯌꯥꯒꯅ ꯃꯣꯏ ꯑꯐꯕꯨꯗꯤ ꯂꯩꯔꯝꯒꯅꯤ ꯑꯗꯨꯒ ꯑꯃꯔꯣꯝꯗ ꯍꯥꯏꯔꯒꯅ ꯑꯩꯈꯣꯏꯒꯤ ꯌꯥꯝ ꯑꯩꯈꯣꯏ ꯁꯥꯇ꯭ꯔꯗ ꯈꯨꯗꯣꯡ ꯆꯥꯗꯕꯗꯣ ꯑꯗꯨ ꯑꯣꯏꯌꯦꯕ ꯀꯣꯂꯦꯖꯁꯦ ꯂꯝꯕꯤ ꯍꯥꯏꯗꯤ ꯃꯅꯤꯄꯨꯔꯒꯤ ꯂꯝꯕꯤ ꯊꯣꯡꯁꯦ ꯑꯌꯥꯝꯕꯅꯁꯨ ꯈꯥꯡ ꯍꯦꯟꯅ ꯈꯪꯉꯅꯤ ꯂꯝꯕꯤ ꯊꯣꯡꯁꯦ ꯅꯨꯡꯉꯥꯏꯇꯦꯗꯅ ꯑꯗꯩ ꯆꯠꯊꯣꯛ ꯆꯠꯁꯤꯟ ꯇꯧꯕ ꯑꯗꯒꯤ ꯍꯧꯖꯤꯛ ꯒꯥꯔꯤꯒꯤ ꯒꯥꯔꯤ ꯊꯧꯕꯒꯤ ꯌꯨꯝꯊꯣꯡ ꯈꯨꯗꯤꯡꯒꯤ ꯒꯥꯔꯤ ꯂꯣꯏꯅꯔꯦ ꯑꯗꯒꯤ ꯒꯥꯔꯤ ꯆꯤꯜꯂꯛꯄ ꯃꯇꯝ ꯑꯗꯒꯤ ꯁꯨꯝ ꯌꯥꯝꯅ ꯈꯨꯗꯣꯡ ꯆꯥꯗꯕ ꯑꯣꯏ
ꯎꯝ
ꯌꯥꯗꯣ ꯏꯕꯒꯤ ꯃꯣꯠꯇꯗꯤ ꯀꯃꯥꯏꯅ ꯎꯏ ꯁꯤꯒꯤ ꯃꯇꯥꯡꯁꯦ
ꯑꯗꯨꯅꯦ ꯑꯩꯒꯤ ꯋꯥꯈꯜꯂꯣꯟꯗꯁꯨ ꯏꯅꯥꯎꯒ ꯍꯥꯏꯔꯞ ꯃꯥꯟꯅꯩ ꯃꯔꯝꯗꯤ ꯑꯗꯨꯒꯨꯝꯕ ꯑꯗꯨꯃꯥꯏꯅ ꯑꯦꯛꯖꯥꯝ ꯁꯦꯟꯇꯔ ꯆꯦꯟꯖ ꯇꯧꯔꯛꯄꯁ ꯂꯝ ꯂꯥꯞꯄ ꯃꯐꯝ ꯌꯥꯎꯔꯤꯀꯣ ꯑꯗꯨꯒ ꯑꯩꯈꯣꯏꯒꯤ ꯔꯦꯟꯇ ꯂꯩꯕꯁꯨ ꯌꯥꯎꯔꯤ ꯅꯨꯄꯤ ꯃꯆꯥꯁꯤꯡ ꯌꯥꯎꯔꯤ ꯑꯗ ꯃꯣꯏꯗꯣ ꯑꯇꯣꯞꯄ ꯂꯝ ꯂꯥꯞꯅ ꯄꯤꯁꯤꯜꯂꯛꯑꯒꯗꯤ ꯗꯤ ꯃꯣꯏꯁꯨ ꯆꯠꯇꯣꯏꯅꯦꯕ ꯌꯥꯝ ꯁꯥꯡꯅ ꯑꯗꯨꯗꯩꯗꯤ ꯈ ꯂꯝ ꯈꯪꯗꯕꯁꯨ ꯌꯥꯎꯔꯤꯕꯅꯤ ꯃꯣꯏꯒꯤ ꯑꯣꯏꯅꯀꯣ ꯑꯗꯨꯒ ꯑꯃꯔꯣꯝꯗ ꯚꯤꯌꯨꯁꯤꯣꯏ ꯑꯅꯤ ꯊꯣꯛꯅ ꯌꯦꯡꯕ ꯌꯥꯏ ꯑꯃꯅ ꯑꯩꯈꯣꯏꯒꯤ ꯑꯐꯕꯔꯣꯝꯗ ꯑꯃꯅ ꯐꯠꯇꯕꯔꯣꯝꯗ ꯍꯥꯏ ꯍꯥꯏꯇꯥꯥꯔꯦꯀꯣ ꯑꯗꯣ ꯑꯐꯕ ꯔꯣꯝꯗ ꯌꯦꯡꯉꯒꯗꯤ ꯑꯦꯛꯖꯥꯝꯗ ꯑꯩꯈꯣꯏꯒꯤ ꯑꯟꯐꯤꯌꯔꯁ ꯀ꯭ꯞꯃꯦꯟ ꯁꯤꯖꯤꯟꯅꯕꯁꯤꯡꯁꯤ ꯈꯔ ꯍꯟꯊꯕꯒꯤ ꯆꯥꯡ ꯂꯥꯛꯀꯗ꯭ꯔꯅꯁꯨ ꯑꯃꯨꯛ ꯈꯟꯕ ꯍꯥꯏꯗꯤ ꯑꯇꯣꯞꯄ ꯀꯣꯂꯦꯖꯀꯤ ꯑꯣꯖꯥꯉꯩ ꯃꯣꯏꯗ ꯇꯝꯕꯅꯦ ꯄꯨꯂꯞ ꯃꯣꯏꯗ ꯊꯥꯕꯗꯨꯗꯤ ꯃꯇꯦꯡ ꯈꯤꯇꯪ ꯄꯥꯡꯅꯤꯡꯕ ꯑꯣꯏꯕꯁꯨ ꯌꯥꯏ ꯑꯗꯣ ꯑꯇꯣꯞꯄꯗ ꯇꯥꯔꯛꯑꯒꯗꯤ ꯄꯥꯡꯅꯤꯡꯗꯕꯒꯤ ꯍꯥꯏꯗꯤ ꯆꯨꯝꯅ ꯂꯥꯏꯔꯤꯛ ꯄꯥꯅꯕꯒꯤ ꯍꯥꯏꯇꯥꯔꯦꯀꯣ ꯑꯗꯨ ꯁꯥꯇ꯭ꯔꯁꯤꯡꯁ ꯁꯦꯝꯕꯒꯤ ꯑꯃꯁꯨ ꯌꯥꯏ ꯑꯗꯨꯒ ꯍꯧꯖꯤꯛꯀꯤ ꯑꯩꯅ ꯍꯥꯏꯕꯗꯨ ꯑ ꯐꯠꯇꯕꯔꯣꯝꯗ ꯌꯦꯡꯉꯒꯅ ꯂꯝꯕꯤ ꯊꯣꯡ ꯆꯠꯊꯣꯛ ꯆꯠꯁꯤꯟ ꯑꯗꯨꯒ ꯈꯪꯗꯕ ꯂꯝꯃꯤꯠ ꯇꯨ ꯃꯤꯠ ꯈꯪꯗꯕꯁꯨ ꯁꯥꯇ꯭ꯔꯁꯨ ꯌꯥꯝ ꯌꯥꯎꯔꯤꯕꯅꯤꯗꯅ
ꯌꯥꯎꯋꯦ ꯌꯥꯎꯋꯦ
ꯑꯗꯩꯗꯤ ꯄꯥꯈꯠꯆꯕ ꯂꯝꯕꯤ ꯈꯪꯗꯕ ꯕꯥꯁꯤꯡ ꯑꯗꯨꯃꯥꯏꯅ ꯁꯨ ꯈꯜꯂꯤ ꯍꯥꯏꯇꯥꯔꯦ ꯑꯗꯨꯕꯨ ꯍꯣꯏ ꯑꯩꯁꯨ ꯀꯩꯅꯣꯒꯤ ꯒꯚꯔꯃꯦꯟꯅ ꯁꯤꯜꯂꯛꯄ ꯄꯣꯠꯅꯤꯅ ꯃꯈꯣꯏꯁꯨ ꯑꯗꯨꯝ ꯏꯟꯕ ꯇꯥꯕꯅꯤ ꯃꯣꯏꯒꯤ ꯑꯐꯕ ꯂꯝꯕꯤꯗ ꯄꯨꯔꯛꯄꯅꯦꯅ ꯑꯐꯕ ꯂꯝꯕꯤꯗꯗꯤ ꯄꯨꯔꯛꯄꯗꯤ ꯑꯩꯈꯣꯏ ꯈꯨꯗꯤꯡꯃꯛ ꯂꯣꯏ ꯐꯣꯂꯣ ꯇꯧꯕ ꯇꯥꯕꯅꯤ ꯅꯠꯇ꯭ꯔꯥ ꯑꯗꯨꯅ ꯐꯩꯌꯦꯅ ꯈꯜꯂꯦ ꯑꯩꯒꯤ ꯃꯣꯠꯇꯗꯤ ꯑꯃꯔꯣꯝꯗꯁꯨ ꯑꯃꯨꯛ ꯑꯗꯣ ꯑꯍꯥꯟꯕ ꯁꯨꯝ ꯍꯦꯛ ꯍꯧꯗꯣꯛꯄꯒꯤ ꯑꯣꯏꯅ ꯁꯨꯝ ꯅꯨꯡꯉꯥꯏꯇꯕ ꯑꯧꯕꯩꯅꯤ ꯁꯨꯝ ꯀꯨꯏꯅ ꯑꯗꯨꯝ ꯂꯥꯛꯑꯒꯗꯤ
ꯑꯗꯣ ꯎꯝ ꯏꯝꯐꯥꯜ ꯑꯦꯔꯤꯌꯥ ꯑꯗꯩ ꯐꯥꯜ ꯏꯁ ꯋꯦꯁ ꯁꯨꯝꯕꯗꯤ ꯍꯥꯏꯗꯤ ꯀꯣꯂꯦꯖꯁꯦ ꯈꯔ ꯃꯔꯥꯡ ꯀꯥꯏꯅ ꯂꯩꯕꯅꯤꯅꯀꯣ꯫
ꯎꯝ
ꯑꯅꯛꯄꯗ ꯑꯗꯨꯝ ꯇꯥꯟꯅꯕ ꯁꯨꯝ ꯇꯧꯅꯔꯦ ꯑꯗꯨꯒ ꯈꯔ ꯋꯤ ꯑ ꯑꯈꯣꯏꯒꯤ ꯇꯤꯗꯩ ꯈ ꯍꯥꯏꯗꯤ ꯗꯤꯁꯇ꯭ꯔꯤꯛ ꯈꯔ ꯈꯨꯗꯣꯡ ꯆꯥꯕ ꯋꯥꯠꯄ ꯗꯤꯁꯇ꯭ꯔꯤꯛ ꯂꯩꯗꯅ
ꯎꯝ
ꯁꯨꯝꯕꯗꯤ ꯀꯣꯂꯦꯖꯁꯦ ꯑꯅꯤ ꯅꯠꯇ꯭ꯔꯒ ꯑꯍꯨꯝ ꯁꯤ ꯈꯠꯇ ꯂꯩ ꯂꯩꯕ ꯌꯥꯎꯋꯦꯕ ꯑꯗꯨꯗꯨꯅ ꯍꯥꯏꯗꯤ ꯑꯗꯨꯃꯥꯏꯅ ꯂꯩꯔꯛꯄꯅꯤꯅ ꯌꯥꯝ ꯂꯞꯂꯞ ꯊꯣꯛꯅ ꯊꯥꯞꯊꯣꯛꯅ ꯂꯩꯕ ꯌꯝ ꯃꯌꯥꯝ ꯌꯥꯎꯔꯦꯕ ꯍꯥꯏꯗꯤ ꯇꯧꯕ ꯑꯥꯎꯗ ꯍꯥꯏꯗꯤ ꯀꯤꯂꯣꯃꯤꯇꯔ
ꯇꯥꯔꯥ ꯇꯥꯔꯥꯃꯉꯥ ꯀꯨꯟ ꯍꯦꯟꯅ ꯆꯠꯄ ꯑꯗꯨꯝ ꯌꯥꯎꯋꯦꯕ ꯌꯥꯝ ꯂꯥꯞ-ꯂꯥꯞꯅ
ꯎꯝ ꯎꯝ
ꯍꯥꯏꯗꯤ ꯀꯣꯂꯦꯖꯇꯣ ꯃꯁꯤꯡ ꯌꯥꯝꯗꯕꯅꯤꯅ ꯑꯗꯣ ꯈꯨꯠ ꯌꯥꯝ ꯈꯨꯗꯣꯡ ꯆꯥꯗꯕꯖꯦ ꯑꯗꯨꯃꯥꯏꯅ ꯒꯥꯔꯤ ꯅꯨꯡ ꯂꯝꯕꯤ ꯐꯠꯇꯕ ꯑꯗꯒꯤ ꯒꯥꯔꯤ ꯆꯤꯟꯕ ꯍꯥꯏꯗꯤ ꯑꯦꯛꯖꯥꯝ ꯇꯥꯏꯃꯤꯡ ꯑꯖꯤꯗꯤ ꯃꯤꯒꯤ ꯑꯣꯐꯤꯁ ꯑꯋꯥꯔ ꯃꯇꯝ ꯆꯞ ꯍꯥꯏꯞ ꯃꯥꯟꯅꯩꯗꯅ ꯑꯗꯨ ꯑꯣꯏꯕꯅꯤꯅ ꯌꯥꯝꯅ ꯈꯨꯗꯣꯡ ꯆꯥꯗꯕ ꯑꯃꯗꯤ ꯑꯣꯏꯌꯦꯕꯁꯦ ꯑꯗ ꯃꯣꯏ ꯁꯥꯇ꯭ꯔ ꯐꯍꯟꯅꯤꯡꯒꯗꯤ ꯑꯗꯨꯝ ꯀ꯭ꯂ ꯀꯣꯂꯦ ꯑꯗꯒꯤ ꯀ꯭ꯂꯥꯁ ꯑꯎꯔ ꯑꯗꯒꯤ ꯀꯣꯂꯦꯖ ꯀꯥꯕꯗ ꯐꯖꯅ ꯑꯗꯨꯝ ꯌꯦꯡꯖꯟꯕꯤꯕ ꯌꯥꯏ꯫ ꯑꯗꯩ ꯁꯥꯇ꯭ꯔ ꯁꯪꯊꯥꯟꯖꯤꯡꯖꯤꯅꯖꯨ ꯍꯥꯏꯗꯤ ꯇꯥꯝ ꯇꯥꯛꯄꯤ ꯇꯝꯕꯤ ꯃꯇꯝꯗ ꯑꯗꯨꯝ ꯆꯦꯛꯁꯤꯟꯕꯤꯌꯤꯕ ꯑꯃꯥꯏꯅ ꯃꯊꯧ ꯇꯥꯏꯅ ꯑꯩꯒꯤ ꯋꯥꯈꯜꯗ ꯈꯜꯂ‌ꯦ
ꯃꯥꯅꯦ ꯑꯣꯖꯥꯁꯤꯡꯅꯖꯨ ꯐꯖꯟꯅ ꯒ꯭ꯌꯥꯟ ꯇꯥꯅꯕ ꯁꯥꯇ꯭ꯔꯁꯤꯡꯗ ꯑꯦꯋꯥꯔꯅꯦꯁꯀꯨꯝꯕ ꯄꯤꯕ ꯑꯃ ꯆꯪꯉꯦ ꯍꯥꯏꯇꯥꯔꯦ ꯑ ꯋꯣ ꯑꯧ ꯑꯗꯣ ꯈꯖꯤꯛꯁꯤ ꯑꯥ ꯑꯣꯖꯥꯒꯩꯖꯤ ꯂꯥꯏꯔꯤꯛ ꯇꯝꯕꯖꯤꯖꯨ ꯑꯗꯨꯝ ꯍꯧꯖꯤꯛꯖꯦ ꯑꯗꯨꯝ ꯅꯨꯡꯉꯥꯏ ꯕꯒꯤ ꯇꯥꯏꯞꯇ ꯑꯃ ꯃꯑꯣꯡ ꯑꯃꯁꯨ ꯂꯩꯕ ꯎꯏꯗ ꯍꯥꯏꯗꯤ ꯑ ꯁꯥꯇ꯭ꯔꯖꯤꯡꯅ ꯃꯥꯒꯤ ꯀꯝꯄ꯭ꯂꯤꯠ ꯑꯣꯏꯖꯗ꯭ꯔꯒꯖꯨ ꯃꯥꯅ ꯁꯦꯃꯤꯁꯇꯔ ꯑꯁꯨꯛꯇ ꯇꯣꯛꯅꯤꯡꯉꯒ ꯖꯨ ꯁꯥꯔꯗꯤꯕꯤꯒꯦꯠ ꯄꯤꯕꯗꯤ ꯑꯗꯨꯝ ꯑꯣ-ꯑ- ꯑꯥꯞ ꯑꯗꯨꯒꯤ ꯐꯦꯁꯤꯂꯤꯇꯤ ꯀꯥꯟꯅꯕꯖꯨ ꯐꯪꯕ ꯃꯥꯜꯂꯦ꯫
ꯐꯪꯉꯦ ꯐꯪꯉꯦ ꯑ ꯐꯥꯔꯁ ꯏꯌꯥꯔ ꯗ ꯇꯣꯛ ꯀꯦ ꯍꯥꯏꯔꯒꯅ ꯐꯥꯔꯁ ꯁꯦꯃꯤꯁꯇꯔ ꯁꯦꯀꯦꯟ ꯁꯦꯃꯤꯁꯇꯔ ꯊꯣꯛꯀꯦ ꯍꯥꯏꯅ ꯁꯥꯔꯗꯤꯕꯤꯒꯦꯠ ꯑꯃ ꯁ ꯄꯤꯔꯅꯤ ꯑꯗꯒꯤ ꯁꯦꯀꯦꯟ ꯏꯌꯔ ꯁꯦꯀꯦ ꯊꯥꯔꯠ ꯁꯦꯃꯤꯁꯇꯔ ꯑꯃꯗꯤ ꯐꯣꯔꯠ ꯁꯦꯃꯤꯁꯇꯔꯖꯦ
ꯎꯝ
ꯇꯣꯛꯒꯦ ꯍꯥꯏꯅ ꯗꯤꯄ꯭ꯂꯣꯃꯥ ꯑꯣꯏꯒꯗꯩꯕ ꯐꯤꯖꯤꯛꯁ ꯂꯧꯔꯦ ꯈꯜꯂꯣ ꯃꯥꯅ ꯐꯣꯔꯗꯣ ꯗꯤꯄ꯭ꯂꯣꯃꯥ ꯏꯟ ꯐꯤꯖꯤꯛꯁ ꯍꯥꯏꯔꯀꯗꯩꯕ ꯑꯗꯩꯗꯤ ꯊꯥꯔꯠ ꯏꯌꯥꯔꯗ ꯒ꯭ꯔꯦꯖꯦꯁꯟꯅꯦꯕ
ꯎꯝ
ꯑꯦꯌꯥꯗ ꯐꯥꯏꯞꯀ ꯁꯤꯛꯁ ꯁꯦꯃꯤꯁꯇꯔꯖꯤꯗ ꯂꯣꯏꯁꯟꯒꯦ ꯍꯥꯏꯔꯒꯅ ꯗꯤꯒ꯭ꯔꯤ ꯏꯟ ꯑꯣꯅꯔꯁ ꯂꯥꯛꯀꯗꯨꯏꯕ ꯑꯗꯨꯒ ꯑꯣꯅꯔꯁ ꯂꯧꯔꯒꯅ ꯗꯤꯒ꯭ꯔꯤ ꯄ꯭ꯂꯁ ꯑꯣꯅꯔꯁ ꯏꯟ ꯐꯤꯖꯤꯛꯁ ꯍꯥꯏꯔꯀꯗꯣꯏꯕ ꯇꯣꯛꯀꯦ ꯏꯁꯥꯅ ꯇꯨ ꯈꯨꯗꯣꯡꯆꯥꯥꯗ꯭ꯔꯦ ꯑꯩ ꯇꯣꯛꯆꯔꯒꯦ ꯍꯥꯏꯕ ꯃꯇꯝꯗ ꯑꯗꯨꯝ ꯁꯥꯔꯗꯤꯕꯤꯒꯦꯠ ꯂꯧꯔꯒ ꯑꯗꯨꯝ ꯇꯣꯛꯄ ꯌꯥꯔꯦ ꯍꯧꯖꯤꯛ ꯀꯥꯟꯗꯤ ꯌꯥꯝ ꯅꯨꯡꯉꯥꯏꯔꯦ ꯁꯤꯒꯤ ꯍꯥꯏꯔꯨꯒꯗꯤ
ꯃꯥꯅꯤ ꯌꯥꯝ ꯐꯕ ꯄꯣꯠꯅꯤꯅꯦ ꯑꯃꯔꯣꯝꯗꯖꯨ ꯑꯗꯨꯒ ꯃꯣꯏꯒꯤꯁꯨ ꯃꯣꯏꯒꯤ ꯑꯗꯨꯃꯥꯏꯅ ꯃꯔꯛꯇ ꯇꯣꯛꯄꯉꯩꯒꯤꯁꯨ ꯑꯗꯨꯝ ꯈꯨꯗꯣꯡꯆꯥꯥꯕ ꯊꯕꯛ ꯀꯧꯕꯗꯁꯨ ꯑꯗꯨꯝ ꯄꯤꯕ ꯃꯥꯜꯂꯦꯕꯀꯣ ꯍꯧꯖꯤꯛ ꯀꯁꯦ ꯎꯝ ꯍꯥꯏꯗꯤ ꯗꯤꯄ꯭ꯂꯣꯃꯥ ꯄꯥꯏꯕ ꯑꯗꯨ ꯄꯥꯏꯕ ꯍꯥꯏꯅꯀꯣ ꯎꯝ ꯎꯝ ꯑꯃꯔꯣꯝꯗ ꯌꯥꯝꯃꯦ ꯎꯝ
ꯌꯥꯝ ꯊꯤꯅ ꯐꯩꯗ ꯍꯥꯏꯗꯤ ꯍꯣꯏ ꯗꯛ ꯂꯥꯛꯇ ꯉꯥꯏꯔꯤꯕꯅꯤꯅ ꯌꯥꯝ ꯑꯩꯈꯣꯏ ꯁꯥꯇ꯭ꯔꯗ ꯈꯨꯗꯣꯡ ꯆꯥꯗꯕꯗꯤ ꯑꯣꯏꯌꯦꯕ ꯍꯥꯏꯗꯤ ꯑꯩꯈꯣꯏꯅ ꯑꯉꯥꯡ ꯀ꯭ꯂꯥꯁ ꯑꯦꯂꯕꯦꯟ ꯇꯨꯌꯦꯜꯞ ꯅꯥꯏꯟ ꯇꯦꯟ ꯁꯨꯝ ꯁꯤꯗꯒꯤ ꯇꯝꯃꯛꯄꯁꯤꯗꯗꯤ ꯂꯣꯏ ꯄꯥꯁ ꯇꯧꯗ ꯌꯥꯗꯏ ꯍꯥꯏꯕ ꯄꯣꯠ ꯑꯝꯗ ꯂꯥꯛꯈ꯭ꯔꯕꯅꯤꯅ ꯑꯃꯁꯨ ꯄ ꯑꯃꯁꯨ ꯄ ꯑꯃꯁꯨ ꯇꯧꯔꯛꯄ ꯃꯇꯝ ꯆꯥꯡ ꯃꯥꯟꯅꯔꯛꯄꯅꯦꯕ ꯆꯥꯡ ꯃꯥꯟꯅꯅ ꯄꯥꯔꯛꯄꯅꯦꯕ ꯑꯗꯣ ꯁꯨꯃꯥꯏꯅ ꯀꯣꯂꯦꯖ ꯁꯦꯠ ꯍꯧꯕꯗꯒꯤ ꯁꯕꯖꯦꯛ ꯑꯃ ꯈꯛꯇꯛꯇ ꯄꯥꯏꯗꯦ ꯑꯣꯏꯔ ꯇꯥꯔꯗꯤ ꯍꯥꯟꯅ ꯈꯔ ꯀ꯭ꯂꯥꯁꯇꯣ ꯅꯦꯝꯃꯤꯉꯩꯗꯒꯤ ꯃꯥꯅ ꯇꯝꯅꯤꯡꯉꯤꯕ ꯁꯕꯖꯦꯛꯇꯨ ꯍꯦꯟꯅ ꯐꯣꯀꯁ ꯄꯤꯔ ꯂꯥꯛꯄꯒꯤ ꯑꯗꯨꯃꯥꯏꯅ ꯇꯧꯔꯒ ꯑꯗꯨꯅ ꯈꯨꯗꯣꯡ ꯆꯥꯗꯣꯏꯅꯦꯕ ꯑꯩꯈꯣꯏꯗꯗꯤ
ꯃꯥꯅꯦ
ꯑꯗꯣ ꯀꯣꯏꯃꯛ ꯑꯩꯈꯣꯏꯕꯨꯗꯤ ꯀꯩꯁꯨ ꯌꯥꯝ ꯀꯥ ꯍꯦꯟꯅ ꯅꯨꯡꯉꯥꯏꯇꯕꯗꯤ ꯑꯗꯨꯃꯥꯏꯅꯗꯤ ꯑꯣꯏꯗꯦ ꯑꯗꯣ ꯅꯨꯡꯗꯤ ꯑꯃꯃꯣꯝꯗꯗꯤ ꯅꯨꯡꯉꯥꯏꯇꯦꯕ ꯍꯥꯏꯗꯤ
ꯍ
ꯑꯩꯈꯣꯏ ꯇꯝꯃꯛꯏꯕ ꯁꯤꯁꯇꯦꯝꯁꯤꯒꯗꯤ ꯈꯤꯇꯪꯗꯤ ꯆꯥꯟꯅꯗꯦꯕ
ꯍꯣꯏ
ꯍꯥꯏꯗꯤ ꯍꯥꯟꯅꯗꯤ ꯑꯩꯈꯣꯏ ꯂꯦꯡ ꯃꯥꯟꯅꯅ ꯄꯥꯁ ꯇꯧꯗ ꯌꯥꯗꯦ ꯑꯃꯁꯨ ꯄꯥ ꯑꯃꯁꯨ ꯑꯃꯁꯨ ꯄ ꯇꯧꯔ ꯂꯥꯛꯄꯅꯤꯅ
ꯎꯝ
ꯑꯩꯅ ꯐꯤꯖꯤꯛꯁ ꯂꯧꯁꯔꯨꯔꯦ ꯍꯥꯏꯔꯣ ꯐꯤꯛꯁꯦ ꯑꯩꯈꯣꯏꯒꯤ ꯇꯣꯛꯅꯤꯡꯉꯩꯗꯤ ꯑꯃꯨꯛ ꯇꯣꯛꯄ ꯑꯃꯨꯛ ꯌꯥꯗꯕꯤꯅꯦ ꯍꯥꯏꯕ ꯇꯧꯔꯤꯁꯦ
ꯃꯥꯅꯦ
ꯑꯗꯣ ꯅꯍꯥꯟꯋꯥꯏ ꯑꯩꯈꯣꯏ ꯏꯌꯥꯝꯕ ꯍꯣꯏꯒꯤꯅ ꯇꯝꯕꯤꯔꯛꯄ ꯑꯩꯈꯗꯗꯤ ꯁꯞꯖꯦꯛꯀꯤ ꯂꯣꯏ ꯇꯝꯃꯒ ꯀꯣꯂꯦꯖꯇꯗꯤ ꯍꯥꯏꯌꯔ ꯏꯖꯨꯀꯦꯁꯟꯅꯦꯕ ꯑꯃꯔꯣꯝꯗ
ꯎꯝ ꯃꯥꯅꯦ
ꯑꯉꯥꯡꯍꯩ ꯇꯝꯕꯗꯨꯒ ꯍꯥꯏꯔꯁꯤꯒꯗꯤ ꯃꯥꯟꯅꯔꯣꯏꯕ ꯂꯨꯕ ꯑꯗꯒꯤ ꯈꯨꯗꯣꯡ ꯆꯥꯕ ꯑꯗꯗꯒꯤ ꯃꯥꯒꯤ ꯃꯥꯒꯤ ꯍꯩꯅꯖꯕꯤꯗ ꯂꯥꯛꯄꯣꯏꯅꯦꯕ ꯑꯗꯣ ꯏꯌꯥꯝꯕ ꯍꯧꯣꯏꯒꯤ ꯗꯤ ꯃꯌꯥꯝ ꯇꯝꯃꯒ ꯀꯣꯟꯅ ꯑꯣꯅꯔꯁꯇꯨ ꯏꯁꯥꯅ ꯄꯥꯝꯖꯕꯗꯨ ꯂꯧꯍꯟꯕꯅꯦꯕ
ꯃꯥꯅꯦ
ꯑꯗꯨꯅꯗꯤ ꯃꯅꯤꯄꯨꯔꯒꯤ ꯍꯧꯖꯤꯛ ꯏꯖꯨꯀꯦꯁꯟ ꯁꯤꯁꯇꯦꯝꯒꯁꯤꯗꯤ ꯈꯔ ꯑꯗꯨꯅ ꯍꯦꯟꯅ ꯆꯥꯟꯅꯩꯅ ꯂꯧꯋꯦ ꯑꯗꯨꯣ ꯏꯌꯥꯝꯕꯒꯤ ꯃꯣꯠꯇ ꯀꯩ ꯍꯥꯏꯅꯤꯡꯉꯤ
ꯌ ꯍꯣꯏ ꯑꯃꯔꯣꯝꯗꯁꯨ ꯑꯩꯈꯣꯏꯒꯤ ꯃꯇꯝꯗꯨꯗꯁꯨ ꯌꯥꯝꯅꯗꯤ ꯅꯨꯡꯉꯥꯏꯕ ꯍꯥꯏꯥꯏ ꯇꯔꯦꯀꯣ ꯑꯩꯈꯣꯏꯒꯤ ꯃꯇꯝꯗꯨꯗꯅ ꯑꯩꯈꯣꯏꯅ ꯀꯩꯅꯣꯕꯨꯛꯁꯦ ꯀꯥꯔꯀꯥꯟꯗ ꯂꯣꯏꯔꯝ ꯑꯗꯨꯗꯥꯏꯗ ꯍꯥꯏꯇꯥꯔꯦ ꯑꯩꯈꯣꯏꯅ ꯑꯣꯅꯔꯁꯤ ꯇꯧꯖꯔꯒ ꯏꯁꯥꯅ ꯄꯥꯝꯕ ꯏꯁꯥꯅ ꯇꯝꯃꯛꯄ ꯁꯕꯖꯦꯛꯇꯨꯗ ꯑꯣꯏꯖꯒꯗꯕ ꯍꯥꯏꯗꯤ ꯑꯩꯈꯣꯏꯅ ꯒ꯭ꯔꯦꯖꯨꯋꯦꯁꯟ ꯀꯥꯔꯛꯄꯗ ꯑꯩꯈꯣꯏꯅ ꯇꯝꯅꯤꯡꯕ ꯁꯕꯖꯦꯛ ꯆꯨꯁ ꯇꯧꯖꯈꯤꯕꯗꯨ ꯑꯗꯨꯗꯒꯤ ꯑꯣꯅꯔꯁ ꯑꯩꯈꯣꯏꯅ ꯄꯥꯝꯕ ꯑꯃ ꯈꯜꯂꯀꯥꯟꯗ ꯑꯩꯈꯣꯏꯅ ꯑꯣꯅꯔꯁ ꯇꯧꯕꯅꯦꯕ ꯑꯗꯣ ꯑꯃꯔꯣꯝꯗꯁꯨ ꯐꯩ ꯑꯗꯣ ꯑꯩꯈꯣꯏꯒꯤ ꯃꯃꯥꯡꯗꯁꯨ ꯑꯩꯈꯣꯏ ꯃꯃꯥꯡꯗꯅ ꯑꯃꯨꯛ ꯑꯣꯅꯔꯁ ꯈꯤꯇꯪ ꯑꯩꯈꯣꯏ ꯁꯦꯅꯤꯌꯔ ꯍꯥꯏꯇꯥꯔꯦ ꯑꯩꯈꯣꯏꯒꯤ ꯃꯃꯥꯡꯒꯤ ꯇꯅ ꯑꯃꯨꯛ ꯃꯣꯏꯁꯨ ꯑꯃꯨꯛ ꯑꯣꯅꯔꯁꯁꯤ ꯂꯩꯔꯝꯕꯣꯠꯇꯦꯕ ꯁꯨꯝ ꯏꯖꯨꯀꯦꯁꯟ ꯍꯥꯏꯁꯦ ꯆꯦꯟꯖ ꯇꯧꯔꯛꯄꯅꯤꯅ ꯃꯣꯏꯒꯤꯅ ꯑꯃꯨꯛ ꯖꯦꯅꯔꯦꯟ ꯑꯣꯏꯅ ꯄꯨꯂꯞ ꯇꯧꯔꯝꯃꯤꯅꯦꯕ ꯑꯗꯣ ꯑꯩꯈꯣꯏꯒꯤ ꯈꯔ ꯀꯥꯟꯅꯔꯀꯥꯟꯗ ꯑꯃꯨꯛ ꯑꯥ ꯑꯣꯅꯔꯁ ꯄꯦꯄꯔꯃꯨꯛ ꯂꯥꯛꯄꯅꯦꯕ ꯑꯗꯨ ꯃꯣꯏꯒꯤ ꯃꯇꯝꯗꯅ ꯑꯃꯨꯛ ꯁꯦꯅꯤꯌ꯭ꯥꯔꯁꯤꯡꯒꯤ ꯃꯇꯝꯗꯅ ꯑꯃꯨꯛꯀ ꯄꯨꯔꯥ ꯁꯕꯖꯦꯛꯁꯤ ꯖꯦꯅꯔꯦꯜ ꯑꯣꯏꯅ ꯑꯃꯨꯛ ꯂꯧꯍꯜꯂꯒ ꯒ꯭ꯔꯦꯖꯨꯑꯦꯁꯟ ꯂꯣꯏꯕꯒꯤ ꯐꯤꯕꯝꯗ ꯂꯩꯔꯝꯃꯤꯅꯦꯕ ꯑꯍꯣꯡꯕ ꯍꯥꯏꯕꯁꯤ ꯃꯇꯝꯗꯨꯗ ꯑꯗꯨꯝ ꯂꯥꯛꯄ ꯄꯅꯤꯅ ꯁꯨꯝ ꯑꯩꯈꯣꯏꯅ ꯑꯅꯧꯕ ꯊꯦꯡꯅꯕꯒꯤ ꯁꯨꯝ ꯊꯦꯡꯅꯕꯗꯨꯗ ꯉꯥꯏꯕꯅꯤꯅ ꯑꯩꯈꯣꯏꯗ ꯈꯔ ꯍꯩꯅ ꯗꯕ ꯃꯑꯣꯡ ꯎꯕꯩ ꯋꯥꯅꯤ ꯑꯗꯨꯝ ꯁꯤꯁꯨ ꯁꯨꯝ ꯆꯠꯅꯈ꯭ꯔꯒꯗꯤ ꯑꯗꯨꯝ ꯍꯩꯅꯈꯤꯗꯣꯏꯅꯦ ꯍꯥꯏꯇꯥꯔꯦ ꯑꯗꯨ ꯍꯧꯖꯤꯛꯀꯤ ꯑꯣꯏꯅꯗꯤ ꯑꯥ ꯈꯤꯇꯪ ꯅꯨꯡꯉꯥꯏꯇꯦ ꯅꯨꯡꯉꯥꯏꯇꯕꯗꯨ ꯊꯦꯡꯅꯩꯌꯦ ꯈꯛ ꯍꯥꯏꯕ ꯋꯥꯅꯤ ꯏꯅꯥꯎꯅꯁꯨ ꯀꯣ ꯑꯗꯨ ꯁꯨꯝ ꯁꯨꯝ ꯂꯥꯁꯤꯜꯂꯛꯑꯒꯗꯤ ꯀꯨꯏꯔꯛꯑꯒꯗꯤ ꯑꯣꯖꯥꯁꯤꯡꯗꯁꯨ ꯍꯧꯖꯤꯛꯄꯨꯗꯤ ꯑꯣꯖꯥꯁꯤꯡꯗꯁꯨ ꯈꯤꯇꯪ ꯅꯨꯡꯉꯥꯏꯇꯕꯁꯨ ꯃꯣꯏꯁꯨ ꯑꯗꯨꯝ ꯐꯥꯎꯔꯝꯒꯅꯤ ꯁꯤꯒꯤ ꯃꯑꯣꯡ ꯃꯇꯧ ꯍꯥꯏꯇꯥꯔꯦꯀꯣ
ꯎꯝ
ꯑꯗꯣ ꯎꯝ ꯑꯥ ꯁꯥꯇ꯭ꯔꯁꯨ ꯐꯥꯎꯏꯗꯅ ꯑꯥ ꯑꯦꯛꯖꯥꯝ- ꯀꯩꯁꯨ ꯀꯨꯏꯕ ꯀꯨꯏꯔꯗꯤ ꯀꯩꯁꯨ ꯈꯜꯂꯛꯑꯣꯏꯅ ꯂꯩ ꯑꯗꯣ ꯑꯥ ꯇꯧꯕꯇꯕꯨ ꯐꯖꯅ ꯑꯣꯖꯥꯁꯤꯡ ꯐꯖꯅ ꯃꯃꯨꯠ ꯇꯥꯅ ꯇꯥꯛꯄꯤꯔꯀꯥꯟꯗ ꯏꯗꯨꯀꯦꯁꯟ ꯀ꯭ꯋꯥꯂꯤ -ꯑꯥ ꯀ꯭ꯋꯥꯂꯤꯇꯤ ꯂꯩꯍꯟꯕ ꯍꯥꯏꯇꯥꯔꯦꯀꯣ ꯁꯥꯇ꯭ꯔꯁꯤꯡꯁꯤ ꯀ꯭ꯋꯥꯂꯤꯇꯤ ꯂꯩꯕ ꯄꯨꯊꯣꯛꯄ ꯑꯃ ꯗꯔꯀꯥꯔ ꯂꯩ ꯍꯥꯏꯅ ꯑꯗꯣꯝꯗ ꯐꯣꯀꯁ ꯑꯣꯏꯅ ꯄꯤꯍꯟꯅꯤꯡꯏ ꯍꯥꯏꯇꯥꯔꯦ ꯑꯗꯨꯕꯨ ꯃꯣꯏꯅ ꯊꯝꯅꯤꯡꯕ ꯍꯥꯏꯇꯥꯔꯦ ꯅꯌꯥꯝꯕꯒꯤ ꯃꯣꯠꯀꯤ ꯍꯥꯏꯇꯥꯔꯒꯗꯤ
ꯑꫭ ꯑꯗꯣ ꯀ꯭ꯂꯥꯁꯁꯦ ꯑꯉꯥꯡ ꯑꯣꯏꯉꯩꯗꯒꯤ ꯍꯧꯅ ꯍꯥꯏꯗꯤ ꯏꯖꯨꯀꯦꯁꯟ- ꯍꯧꯖꯤꯛꯀꯤ ꯃꯅꯤꯄꯨꯔꯗ ꯂꯩꯔꯤꯕ ꯏꯖꯨꯀꯦꯁꯟ ꯁꯤꯁꯇꯦꯝꯁꯦ